ꯍꯜꯂꯣ ꯇꯥꯕ꯭ꯔꯣ ꯍꯣꯏ ꯇꯥꯏ ꯇꯥꯏ
ꯀꯩꯗꯧꯔꯤꯕꯅꯣ ꯍꯧꯖꯤꯛꯇꯤ
ꯍꯧꯖꯤꯛ ꯃꯄꯥꯟꯗ ꯅꯣꯡ ꯆꯨꯕ ꯑꯗꯨꯝ ꯃꯅꯨꯡꯗ ꯇꯨꯝꯔꯛꯑꯦ ꯍꯣꯏ ꯇꯨꯝꯔꯒ ꯂꯩꯌꯦ ꯃꯄꯥꯟꯗ ꯊꯣꯛꯄ ꯌꯥꯗꯕ ꯍꯣꯏ ꯆꯨꯋꯦ ꯌꯥꯝꯀꯟꯅꯗꯤ ꯆꯨꯗꯦ ꯑꯗꯣ ꯈꯔ ꯈꯔꯗꯤ ꯆꯨꯏ
ꯎꯝ ꯁꯤꯗꯁꯨ ꯉꯁꯥꯏ ꯈꯤꯇꯪ ꯇꯥꯔꯒ ꯑꯃꯨꯛ ꯍꯧꯖꯤꯛ ꯇꯥꯗ꯭ꯔꯦꯅꯦ ꯅꯣꯡꯕꯨꯗꯤ ꯃꯝꯃꯦꯕ
ꯉꯁꯤꯗꯤ ꯀꯥꯏ ꯆꯠꯀꯅꯤ
ꯉꯁꯤ ꯑꯗꯨꯝ ꯌꯨꯝꯗ ꯂꯩꯒꯅꯤꯗ ꯑꯩꯁꯨ ꯊꯕꯛ ꯂꯩꯇꯕꯅꯤꯅꯀꯣ
ꯑꯣ ꯅꯪ ꯑ ꯀ꯭ꯔꯤ ꯀ꯭ꯔꯤ ꯊꯕꯛ ꯎꯝ ꯑꯉ ꯑꯇꯣꯞꯄ ꯅꯨꯃꯤꯗꯗꯤ ꯀ꯭ꯔꯤ ꯀ꯭ꯔꯤ ꯊꯕꯛ ꯇꯧꯔꯒ ꯂꯩꯕ꯭ꯔꯥ
ꯑꯩ ꯊꯕꯛ ꯇꯧꯗꯦ ꯀꯩꯅꯣꯒꯤ ꯑꯩꯁꯨ ꯑꯦꯛꯖꯥꯝ ꯊꯥꯅꯤꯡꯉꯥꯏ ꯂꯥꯛꯄꯀꯣ
ꯑꯣ ꯑꯣ ꯀ꯭ꯔꯤ ꯑꯦꯛꯖꯥꯝ ꯔꯣ
ꯀꯩꯅꯣꯒꯤꯅꯦ ꯑ ꯄꯤ ꯍꯥꯏꯁ ꯇꯤ ꯑꯦꯟꯊ꯭ꯔꯟ ꯇꯦꯁꯀ ꯔꯤꯁꯥꯔꯁ ꯇꯧꯁꯤꯔꯥꯅ
ꯑꯣ ꯑꯣ
ꯎꯝ ꯎꯝ
ꯀꯩꯅꯣꯒꯤ ꯇ꯭ꯔꯥꯏ ꯇꯧꯕꯀꯣ ꯈꯪꯗꯦꯅꯦ ꯊꯣꯛꯔꯣꯏꯗ꯭ꯔꯥ ꯄꯥꯗꯕꯅꯤꯅꯀꯣ
ꯊꯣꯛꯒꯅꯤ ꯊꯣꯛꯒꯅꯤ
ꯂꯥꯏꯔꯤꯛ ꯄꯥꯗꯕꯅꯤꯅ ꯈꯪꯗ꯭ꯔꯦꯅꯦ ꯊꯣꯛꯀꯦꯔ
ꯗꯦꯠ ꯀꯌꯥꯔꯣ
ꯀꯩꯅꯣꯒꯤꯅꯦ ꯑ ꯀꯨꯏꯈ꯭ꯔꯦ ꯀꯩꯅꯣꯒꯤ ꯖꯨꯟ ꯗꯦꯠ ꯊꯥꯔꯇꯤꯗꯀꯣ
ꯑꯩꯈꯣꯏꯁꯤ ꯇꯥꯕ꯭ꯔꯣ